ꯇꯥꯕ꯭ꯔꯣ
ꯍꯧ ꯇꯥꯏꯌꯦ ꯇꯥꯏꯌꯦ
ꯎꯝ ꯑꯩꯅꯦ ꯅꯪꯅ ꯐꯣꯟ ꯇꯧꯔꯛꯏꯁꯤ ꯌꯥꯝꯅ ꯃꯇꯝ ꯃꯇꯥꯡ ꯆꯥꯔꯦ ꯑꯩꯅ ꯅꯉꯣꯟꯗ ꯀꯩꯅꯣꯝꯃ ꯍꯪꯒꯦꯅ ꯁꯨꯝ ꯂꯩꯔꯝꯕꯅꯤꯗ
ꯑꯣꯗ
ꯎꯝ ꯉꯔꯥꯡꯗꯨꯣ ꯅꯪ ꯀꯗꯥꯏꯗ ꯆꯠꯂꯨꯒꯦ
ꯑꯣ ꯉꯔꯥꯡꯗꯣ ꯑꯩꯗꯣ ꯀꯩꯅꯣ ꯆꯠꯄ ꯕꯥꯔꯗꯦ ꯑꯩꯒꯤ ꯏꯄꯣꯛ ꯅꯨꯃꯤꯠ ꯑꯣꯏꯕ ꯉꯔꯥꯡꯁꯦ ꯑꯗꯨꯗꯒꯤ ꯀꯩꯅꯣꯗ ꯈꯥꯡꯉꯕꯣꯛꯁ ꯂꯩꯀꯣꯜ ꯑꯃ ꯂꯩꯌꯦ ꯑꯗꯨꯗ ꯀꯩꯀꯥ ꯁꯨꯝ ꯆꯥꯅ ꯊꯛꯅꯕ ꯄꯨꯔꯒ ꯆꯥꯔꯨꯒꯦꯅ ꯆꯠꯄ ꯑꯗꯨꯗꯣ ꯅꯨꯡꯉꯥꯏꯌꯦ ꯉꯔꯥꯡꯃꯨꯛ ꯆꯠꯄ ꯃꯐꯝꯗꯣ ꯑꯩ ꯅꯍꯥꯟꯉꯩ ꯑꯗꯨꯗꯣ ꯈꯪꯗꯕ ꯑꯩꯁꯦ ꯉꯔꯥꯡ ꯆꯠꯂꯦꯃꯣ ꯃꯐꯝꯁꯨ ꯈꯪꯗꯦꯕꯀꯣ ꯒꯥꯔꯤꯁꯦ ꯌꯦꯡ ꯌꯦꯡ ꯊꯧꯔꯤꯦ ꯀꯥꯏꯗ ꯂꯩꯅꯣꯅ ꯑꯗꯨꯒ ꯂꯝꯕꯤ ꯃꯇꯥꯏꯗ ꯑꯗꯨꯝ ꯃꯇꯥꯏꯗꯒꯤ ꯈꯔꯗꯤ ꯆꯪꯁꯤꯜꯂꯑꯦꯗꯣ ꯑꯗꯨꯝ ꯁꯣꯛ ꯃꯇꯥꯏꯗꯒꯤ ꯑꯗꯨꯝ ꯎꯏꯌꯦ ꯃꯣꯏꯗꯣ ꯂꯧꯕꯨꯛ ꯃꯆꯥ ꯑꯃ ꯂꯩꯔꯀꯥꯟꯗ ꯂꯩꯕꯅꯦꯕ ꯈꯔ ꯆꯪꯁꯤꯜꯂꯀꯥꯟꯗ ꯑꯗꯨꯅ ꯆꯠꯄꯗꯨꯗꯤ ꯋꯥꯏꯑꯦ ꯌꯥꯝꯅ ꯍꯥꯏꯗꯤ ꯀꯩꯅꯣꯗꯒꯤ ꯆꯠꯄꯅꯤꯅꯀꯣ ꯁꯥꯔ ꯀ꯭ꯋꯥꯀꯩꯊꯦꯜꯗꯒꯤ ꯆꯠꯂꯒ ꯑꯗꯨꯒꯤ ꯖꯒꯥꯗꯨꯐꯥꯎ ꯆꯠꯄꯗꯨꯗꯗꯤ ꯈꯔ ꯒꯥꯔꯤ ꯃꯆꯥꯗ ꯆꯠꯄꯅꯤꯅ ꯋꯥꯏ ꯑꯆꯧꯕꯗ ꯆꯠꯄꯔꯅ ꯑꯃꯨꯛ ꯈꯤꯇꯪ ꯐꯒꯗꯧꯕ ꯑꯗꯣ ꯆꯠꯂꯀꯥꯟꯗ ꯃꯐꯝꯗꯨꯣ ꯌꯧꯔꯀꯥꯟꯗꯗꯤ ꯌꯥꯝ ꯅꯨꯡꯉꯥꯏ ꯑꯗꯨ ꯈꯔ ꯆꯥꯔꯛꯑꯦ ꯑꯗ ꯍꯕ ꯆ ꯌꯦꯟ ꯊꯣꯡꯕꯒꯨꯝꯕ ꯑꯗꯒꯤ ꯆꯒꯦꯝꯄꯣꯝꯕ ꯑꯃꯝꯒ ꯑꯌꯥ ꯀꯩꯅꯣꯣ ꯀꯩ ꯍꯥꯏꯈ꯭ꯔꯦ ꯇꯔꯕꯨꯖꯥꯅꯦ ꯑꯗꯨꯒ ꯑꯩꯒꯤ ꯏꯄꯣꯛ ꯅꯨꯃꯤꯠꯀꯤ ꯀꯦꯛ ꯑꯃ ꯀꯛꯑꯦ ꯑꯗꯨꯃꯥꯏꯅ ꯈꯔ ꯄꯣꯠꯆꯩ ꯈꯔ ꯄꯨꯔꯒ ꯆꯠꯂꯒ ꯆꯥꯏ ꯒꯤꯐ ꯐꯖꯕ ꯑꯒꯁꯨ ꯄꯣꯛꯑꯦ ꯌꯥꯝ ꯈꯪꯗꯦ ꯑꯉꯥꯡ ꯌꯥꯝ ꯅꯨꯡꯉꯥꯏꯕ ꯅꯨꯃꯤꯠ ꯑꯗꯨ ꯑꯣꯏꯈ꯭ꯔꯦ ꯑꯩꯉꯣꯟꯗ ꯋꯥꯈꯟꯗꯣ
ꯑꯩꯩꯅ ꯆꯠꯂꯝꯒꯗꯕ ꯃꯥꯟꯕ ꯍꯥꯏꯗꯤ ꯅꯪꯅ ꯐꯣꯇꯣ ꯊꯥꯒꯠꯂꯛꯏꯗꯅ ꯑꯗꯨꯗ ꯅꯪꯒꯤ ꯊꯥꯡꯒꯠꯂꯛꯄꯗꯒꯤꯩꯗꯣ ꯌꯥꯝꯅ ꯍꯥꯎꯗꯧꯕ ꯃꯥꯜꯂ ꯍꯥꯏꯗꯤ ꯑꯗ ꯑꯁꯅ ꯅꯁꯦ ꯀꯣꯏꯕꯨꯗꯤ ꯆꯠꯄ ꯃꯥꯂꯦ ꯀꯥꯟꯗ ꯁꯨꯝ ꯈꯜꯂꯦꯕ
ꯑꯥ
ꯑꯗꯨꯒ ꯅꯪꯉꯣꯟꯗ ꯍꯪꯉꯛꯏꯁꯤꯅꯦ ꯉꯁ ꯑꯩꯁꯦ ꯉꯔꯥꯡꯗꯣ ꯅꯉꯣꯟꯗ ꯃꯦꯁꯦꯞ ꯍꯟꯁꯤꯔ ꯈꯪꯂꯝꯕꯅꯦ ꯑꯗꯨꯗꯣ ꯑꯩ ꯑꯁꯤꯗꯤ ꯍꯌꯦꯡ ꯑꯣꯏꯅ ꯐꯣꯟ ꯇꯧꯔꯒ ꯍꯪꯉꯒꯦ ꯇꯅꯅꯦ ꯑꯁ ꯐ ꯐ ꯌꯥꯝ ꯎꯝ ꯍꯣꯏ ꯅꯪꯗꯣ ꯌꯥꯝꯅ ꯅꯨꯡꯉꯥꯏꯈ꯭ꯔꯕ ꯃꯥꯜꯂꯦ ꯉꯔꯥꯡꯗꯤ ꯍꯥꯏꯉꯝꯗꯅ
ꯑꯁ ꯈꯪꯗꯦ ꯑꯩꯗꯣ ꯋꯥꯈꯟꯗꯣ ꯌꯥꯝ ꯍꯔꯥꯎꯕ ꯍꯥꯏ ꯇꯔꯦ ꯉꯔꯥꯡꯁꯦ ꯊꯥꯖꯗꯦꯕ ꯍꯥꯏꯗꯤ ꯑꯩꯗꯣ ꯑꯗꯨꯃꯥꯏꯅ ꯆꯠ ꯈꯣꯠꯇꯅ ꯇꯧꯔꯒ ꯍꯣꯝꯃꯦꯠꯀꯤꯅꯦ ꯅꯠꯇꯅ ꯆꯠꯄꯗꯣ ꯑꯉꯥꯡ ꯑꯍꯥꯟꯕ ꯑꯣꯏꯌꯦꯕ ꯑ ꯣꯏꯖꯦ ꯃꯃꯥꯡꯗ ꯏꯃꯥꯟꯅꯕ ꯀꯩꯒ ꯑꯗꯨꯝ ꯆꯥꯛ ꯆꯥꯅꯍꯅꯤ ꯆꯠꯂꯤ ꯆꯥꯛ ꯆꯥꯅꯕꯁꯨ ꯈꯕ ꯃꯥꯟꯅꯗꯦꯕ ꯉꯉꯥꯡ ꯆꯠꯂꯤꯗꯨꯗꯤ ꯈꯪꯗꯦ ꯌꯥꯝꯅ ꯅꯨꯡꯉꯥꯏ ꯁꯦ ꯑꯗꯨꯒ ꯑꯦ ꯑꯗꯨꯒ ꯃꯣꯏ ꯃꯐꯝꯗꯣ ꯑꯗꯨꯝ ꯆ ꯆꯥꯕ ꯈꯣꯠꯄ ꯀꯩꯗꯧꯕ ꯂꯣꯏ ꯅꯨꯡꯉꯥꯏ ꯑꯗꯨꯒ ꯍꯥꯏꯗꯤ ꯆꯠꯃꯤꯟꯅꯕ ꯃꯤ ꯑꯩꯈꯣꯏꯒꯤ ꯆꯥꯛ ꯆꯥꯃꯤꯟꯅꯕ ꯃꯤ ꯑꯗꯨꯃꯥꯏꯅ ꯃꯆꯥ ꯃꯆꯥ ꯂꯥꯛꯄꯁꯤꯡꯗꯣ ꯑꯗꯨꯗꯨꯒꯤꯥ ꯆꯥꯐꯝ ꯊꯛꯐꯝ ꯍꯥꯏꯗꯤ ꯃꯐꯝꯗꯣ ꯀꯩꯅꯣ ꯇꯧꯔꯒ ꯈꯥꯖꯤꯜꯂ ꯈꯥꯖꯤꯜꯂꯒ ꯂꯩ ꯈꯥꯖꯤꯜꯂꯒ ꯂꯩ ꯍꯥꯏ ꯍꯥꯏꯗꯤ ꯁꯝꯕꯜ ꯀꯩꯀꯥ ꯁꯝꯕꯜ ꯂꯩ ꯀꯩꯀꯥ ꯂꯩ ꯈꯔ ꯍꯧꯔꯒ ꯑꯗꯨꯃꯥꯏꯅ ꯈꯥꯖꯤꯜꯂꯒ ꯑꯗꯒꯤ ꯅꯣꯡ ꯆꯨꯔꯛꯄ ꯈꯣꯠꯂꯛꯄꯗ ꯅꯣꯡ ꯇꯨꯞꯅꯕ ꯖꯒꯥ ꯀꯥꯏꯅ ꯂꯩꯌꯦꯕ ꯑꯗꯨꯅ ꯈꯪꯗꯦ ꯌꯥꯝ ꯅꯨꯡꯉꯥꯏꯕ ꯖꯒꯥꯗ ꯑꯗꯨ ꯑꯣꯏ ꯑꯗꯨꯒ ꯆꯥꯕꯗꯨꯁꯨ ꯌꯥꯝ ꯅꯨꯡꯉꯥꯏ ꯑꯣ ꯆꯠꯄꯗꯨꯕꯨ ꯍꯥꯞꯄꯒꯤ ꯋꯥꯅꯤ ꯑꯇꯩꯗꯤ ꯀꯩꯝꯇ ꯇꯧꯗꯤ ꯌꯥꯝ ꯅꯨꯡꯉꯥꯏ ꯑꯗꯨꯒ ꯉꯔꯥꯡꯁꯦ ꯆꯠꯂꯤ ꯑꯌꯨꯛ ꯄꯨꯡ ꯀꯩꯅꯣꯗꯒꯤ ꯑꯩꯗꯤ ꯑꯩ ꯄꯨꯡ ꯅꯨꯃꯤꯠꯅꯦꯅ ꯇꯨꯝꯗ꯭ꯔꯕ ꯑꯍꯤꯡꯁꯦ ꯄꯨꯡ ꯕꯥꯔꯣꯗ ꯍꯧꯒꯠꯂꯑꯦ ꯑꯗꯨꯒ ꯕꯥꯔꯣꯗ ꯐꯣꯟ ꯇꯧꯅꯔꯛꯑꯦ ꯑꯗꯨꯒ ꯐꯣꯟ ꯇꯧꯔꯛꯑꯦ ꯑꯗꯨꯗꯨꯒ ꯍꯧꯗꯣꯔꯑꯦ ꯑꯗꯨ ꯍꯧꯒꯠꯄꯗꯒꯤ ꯄꯨꯡ ꯊꯥꯃꯨꯛ ꯀꯩꯃꯨꯛ ꯑꯃꯨꯛ ꯇꯨꯝꯗ꯭ꯔꯦ ꯑꯗꯨꯗꯨꯒ ꯉꯥꯛꯇꯪ ꯉꯍ ꯏꯟꯊꯔꯀꯥꯟꯗ ꯄꯨꯡ ꯨꯑ ꯑꯍꯨꯝꯃꯈꯥꯏ ꯇꯥꯔꯝꯗꯥꯏ ꯑꯗꯨꯋꯥꯏꯗ ꯑꯃꯨ ꯍꯧꯒꯠꯂꯦ ꯑꯗꯨꯗꯩ ꯍꯧꯒꯠꯄꯗꯨꯅ ꯇꯨꯝꯗ꯭ꯔꯦ ꯑꯗꯨꯝ ꯑꯩꯗꯣ ꯑꯗꯨꯒ ꯄꯨꯡ ꯇꯔꯨꯛ ꯑꯗꯨꯋꯥꯏꯗ ꯑꯃꯨ ꯉꯥꯏꯍꯥꯛ ꯇꯨꯝꯕꯃꯥ ꯑꯗꯩ ꯑꯗꯨꯗꯒꯤ ꯄꯨꯡ ꯑꯩꯗꯣ ꯊꯣꯛꯄꯗ ꯄꯨꯡ ꯇꯔꯥꯃꯥꯊꯣꯏꯃꯨꯛ ꯇꯥꯔꯕ ꯀꯩꯅꯣꯝ ꯇꯧꯋꯤ ꯑꯗꯨꯗꯩ ꯆ ꯑꯗꯨꯅ ꯑꯥꯌꯧꯕꯗ ꯄꯨꯡ ꯕꯔꯣꯃꯨꯛ ꯇꯥꯔꯦꯕꯀꯣ ꯂꯩꯀꯣꯜꯗꯨ ꯌꯧꯕꯗ ꯑꯗꯨꯒ ꯏꯟꯗꯣꯔ ꯃꯐꯝꯗ ꯐꯝꯃꯦ ꯑꯗꯨ ꯎꯔꯨꯝꯒ ꯂꯥꯡꯉꯒ ꯌꯥꯝ ꯅꯨꯡꯉꯥꯌꯦ ꯍꯧꯗꯣꯡꯒꯁꯦ ꯍꯧꯗꯣꯡ ꯃꯆꯥ ꯈꯪꯗꯦ ꯅꯨꯡꯁꯤꯕ ꯑꯅꯤ ꯑꯍꯨꯝꯒ ꯂꯩꯍꯧꯋꯤ ꯑꯗꯨꯃꯥꯏꯅ ꯑꯗꯣ ꯃꯁꯛꯇꯤ ꯌꯥꯝ ꯅꯨꯡꯁꯤꯕ ꯑꯗꯨꯗꯨꯒ ꯃꯃꯥꯏꯁꯤ ꯏꯀꯥꯏ ꯁꯨꯈꯪ ꯈꯪꯗꯕ ꯑꯩꯈꯣꯏꯗꯣ ꯆꯥꯔꯤꯉꯩꯁꯤꯗ ꯆꯪꯉꯛꯄꯗꯣ ꯇꯥꯜꯂꯕꯅꯦꯕ ꯆꯪꯉꯛꯇꯅꯕ ꯍꯥꯏꯅ ꯑꯗꯨ ꯆꯪꯉꯛꯄ ꯇꯞ ꯇꯞ ꯆꯪꯁꯤꯜꯂꯛꯑꯒ ꯑꯩꯈꯣꯏꯅ ꯐꯠ ꯂꯥꯎꯅ ꯌꯦꯖꯟꯕꯒ ꯉꯍꯥꯛ ꯑꯃꯨꯛ ꯀꯨꯜꯂꯤ ꯈꯥ ꯑꯃꯨꯛ ꯃꯀꯣꯛꯀꯁꯦ ꯂꯩꯊꯣꯛꯆꯤꯟꯅꯗꯅꯀꯣ ꯑꯗꯨꯒ ꯑꯃꯨꯛ ꯑ ꯆꯠꯈ꯭ꯔꯀꯥꯟꯗ ꯅꯥ ꯇꯄꯅꯒ ꯊꯥꯗꯣꯂꯛꯇꯅ ꯌꯥꯝ ꯈꯪꯗꯦ ꯅꯣꯛꯅꯤꯕ ꯍꯥꯏꯇꯥꯔꯦ ꯉꯔꯥꯡ ꯌꯥꯝ ꯃꯣꯏꯗꯨ ꯎꯕꯗ ꯀꯨꯝꯍꯩꯑꯝꯅꯤ
ꯍꯣꯏ ꯍꯧꯖꯤꯛꯇꯤ ꯀꯩꯅꯣꯁꯦ ꯑꯗꯨꯃꯥꯏꯅ ꯑꯩꯈꯣꯏꯅ ꯆꯥꯕ ꯊꯛꯄꯒꯨꯝꯕ ꯒꯥꯔꯗꯦꯟꯗ ꯆꯠꯄ ꯀꯥꯟꯗ ꯑꯁ ꯑ ꯍꯨꯏ ꯑ ꯑꯗꯒꯤ ꯍꯧꯗꯣꯡꯁꯨ ꯌꯥꯝꯅ ꯂꯩ ꯑꯩ ꯅꯪꯅ ꯉꯔꯥꯡ ꯇꯧꯔꯝꯗꯣꯏꯗꯨ ꯑꯩ ꯃꯤꯠꯇ ꯎꯏ ꯍꯥꯏꯗꯤ ꯅꯪꯗꯤ ꯍꯨꯏ ꯍꯧꯗꯣꯡꯁꯤ ꯌꯥꯝꯅ ꯄꯥꯝꯕ ꯃꯥꯜꯦ ꯑꯩꯅ ꯁꯨꯝ ꯈꯟꯒꯤꯕꯗ ꯅꯪꯅ ꯅꯪꯅ ꯑꯁ ꯐꯣꯇꯣꯒ ꯀꯥꯞꯇꯅ ꯕꯤꯗꯤꯑꯣ ꯌꯣꯒ ꯅꯝꯗꯅ ꯅꯪꯅ ꯇꯧꯔꯝꯗꯣꯏꯁꯦ ꯑꯩ ꯎꯔꯕꯅꯦ ꯃꯤꯠꯁꯤꯗ ꯅꯪ ꯆꯠꯇꯕ ꯇꯥꯔꯒꯁꯨꯀꯣ ꯅꯪꯒꯤ ꯃꯑꯣꯡꯗꯣ ꯑꯩ ꯈꯪꯉꯦꯕ ꯑꯩ ꯅꯪ ꯇꯧꯔꯝꯗꯣꯏꯗꯨꯗꯤ ꯀꯩꯅꯣ ꯇꯧꯕꯁꯦ ꯁꯨꯃꯥꯏꯅ ꯆꯥꯕ ꯊꯛꯄ ꯑꯥ ꯆꯠ ꯊꯣ ꯆꯥꯕꯁꯦ ꯌꯥꯝ ꯂꯨꯏꯌꯦ ꯍꯥꯏꯗꯤ ꯑꯩꯈꯣꯏꯅ ꯆꯥꯔꯝꯗꯥꯏꯁꯤꯗ ꯑꯩꯈꯣꯏꯅ ꯄꯨꯔꯤꯕ ꯄꯣꯠꯁꯤꯡꯗꯣ ꯈꯔ ꯎ ꯂꯥꯏꯒꯤ ꯀꯩꯒꯤ ꯊꯥꯗꯣꯛꯄꯤꯗ꯭ꯔꯗꯤ ꯎꯝ ꯇꯝꯕ ꯉꯝꯕ ꯅꯠꯇꯦ ꯍꯜꯂꯛꯑꯒ ꯑꯅꯥꯕ ꯊꯦꯡꯅꯕ ꯈꯣꯠꯄꯁꯨ ꯅꯥꯕ ꯈꯣꯠꯄꯁꯨ ꯃꯌꯥꯝ ꯌꯥꯎꯋꯤ ꯄꯣꯅꯦ ꯑꯗꯨꯅ ꯂꯝꯗ ꯆꯠꯄꯗ ꯆꯦꯛꯁꯤꯟꯒꯗꯕꯅꯦ ꯍꯥꯏꯗꯤ ꯃꯤ ꯃꯈꯜ ꯁꯨꯅ ꯊꯦꯡꯅꯔꯛꯇꯣꯏꯅꯤ ꯇꯝꯕ ꯉꯝꯕ ꯅꯠꯇꯦꯗꯅ ꯑꯗꯨ ꯑꯩꯁꯨꯅꯦ ꯑꯩꯒꯤꯁꯨ ꯀꯨꯏꯗ꯭ꯔꯦꯕ ꯑꯩ ꯕꯥꯔꯗꯦꯗꯣ ꯑꯗꯨꯒꯤ ꯑꯩꯁꯦ ꯀꯥꯏꯗ ꯆꯠꯁꯤꯒꯦꯅ ꯈꯜꯂꯝꯕꯅꯦ ꯀꯥꯡ ꯃꯅꯨꯡꯗ ꯇꯥꯔꯦꯕ ꯑꯗꯣ ꯀꯥꯡ ꯃꯅꯨꯡꯗꯤ ꯆꯥꯃꯤꯅ ꯑꯩꯁꯦ ꯄꯥꯛꯅꯣꯏꯔ ꯇꯥꯗꯧꯗꯤ ꯃꯥꯂꯦꯗ ꯁꯣꯝꯒꯩꯁꯨ ꯑꯁ ꯀꯥꯏ ꯆꯠꯂ ꯐꯅꯤ ꯅꯪꯒꯤꯗꯨꯁꯨ ꯐꯖꯕꯁꯨ ꯃꯥꯟꯕ ꯅꯪ ꯐꯣꯇꯣꯒ ꯊꯥꯒꯠꯂꯗꯅ ꯌꯥꯝ ꯐꯖꯩꯑꯕ ꯑꯗꯨ ꯃꯐꯝꯗꯨꯗꯣ ꯑꯩꯁꯦ ꯀꯥꯏ ꯆꯠꯁꯤꯒꯦ ꯑꯁꯨꯝ ꯈꯜꯂꯝꯃꯤꯅꯤ ꯀꯥꯡ ꯃꯅꯨꯡꯒ ꯑꯣꯏꯕꯗꯨꯗꯅꯦ ꯀꯤꯍꯣꯝ ꯆꯥꯕ ꯑꯣꯏꯟ ꯆꯠꯁꯤꯔ ꯒꯥꯏꯅ
ꯑꯣ ꯌꯥꯏꯦꯌꯦ ꯀꯤꯍꯨꯝ ꯀꯤꯍꯣꯝ ꯆꯥꯕꯒꯤꯗꯤ ꯑ ꯀꯥꯡ ꯃꯇꯝꯒ ꯑꯣꯏꯔꯦ ꯆꯞ ꯆꯥꯗꯣꯏꯅꯦ ꯅꯪꯒꯤ ꯍꯥꯏꯗꯤ ꯑ ꯀꯥꯡ ꯃꯇꯝ ꯍꯥꯏꯗꯤ ꯀꯥꯡ ꯂꯣꯏꯔ ꯆꯠꯇꯤ ꯇꯥꯗꯧ ꯃꯥꯜꯂꯦ ꯅꯪꯒꯤ ꯃꯇꯝꯗꯣ ꯑꯗꯣ ꯀꯤꯍꯣꯝ ꯆꯥꯕꯒꯤ ꯀꯩꯒꯤ ꯆꯞ ꯆꯥꯕ ꯃꯇꯝ ꯑꯣꯏꯅꯔꯛꯑꯅꯤ ꯑꯗꯨꯒ ꯆꯥꯛ ꯑꯍꯥꯎꯕ ꯑꯃ ꯆꯥꯊꯣꯛꯑꯒ ꯀꯤꯍꯣꯡ ꯆꯥꯐꯝꯗ ꯆꯠꯂꯒ ꯆꯥꯛ ꯆꯥꯕ ꯌꯥꯏ ꯑꯩꯒꯤꯗꯣ ꯑꯩꯈꯣꯏ ꯃꯐꯝꯗꯣ ꯍꯥꯏꯗꯤ ꯀꯩꯅꯣ ꯇꯧꯋꯦꯅ ꯍꯥꯏꯕꯩꯋꯥꯅꯤ ꯀꯩꯁꯨ ꯑꯗꯨꯝ ꯅꯨꯡꯉꯥꯏꯔꯦꯅ ꯍꯥꯏꯕꯒꯤ ꯋꯥꯅꯦ ꯑꯗꯨꯝ ꯀꯤꯍꯣꯡ ꯆꯥꯐꯝ ꯑꯗꯨꯃꯥꯏꯅ ꯃꯇꯝ ꯃꯇꯝꯒꯤ ꯑꯣꯏꯕ ꯑꯗꯨ ꯂꯥꯛꯄꯗꯅ ꯑꯗꯨꯗ ꯆꯠꯄꯅꯗꯤ ꯍꯦꯟꯅ ꯅꯨꯡꯉꯥꯏꯗꯣꯔꯤ ꯄꯣꯠꯅꯤꯗ ꯑꯩꯅ ꯍꯥꯏꯔꯤꯁꯤꯅ ꯑ ꯑꯗꯨꯝ ꯆꯍꯤ ꯆꯨꯞꯄ ꯍꯥꯡꯉ ꯂꯩꯕ ꯄꯣꯠꯅꯤꯅ ꯑꯗꯨꯗ ꯆꯠꯄꯒꯤ ꯅꯨꯡꯉꯥꯏꯕ ꯑꯗꯨꯒ ꯍꯥꯏꯗꯤ ꯃꯇꯝ ꯈꯔ ꯈꯛꯀꯤ ꯍꯥꯡꯉꯛꯄꯒꯤ ꯆꯠꯄꯗꯨꯒꯤ ꯅꯨꯡꯉꯥꯏꯕꯗꯨꯒ ꯑꯗꯨꯒꯤ ꯃꯇꯝ ꯈꯔ ꯈ ꯇ ꯆꯠꯄꯗꯣ ꯀꯤꯍꯣꯝ ꯃꯇꯝ ꯑꯣꯏꯔꯤꯉꯩꯗ ꯀꯤꯍꯣꯝ ꯆꯥꯐꯝꯗ ꯆꯠꯍꯧꯋꯤ ꯀꯥꯏꯅ ꯑꯗꯨꯅ ꯍꯦꯟꯅ ꯅꯨꯡꯉꯥꯏꯇꯔꯤ ꯄꯣꯠꯅꯤꯗ ꯌꯦꯡꯉꯁꯦ ꯅꯪꯒꯤꯗꯣ ꯑ ꯀꯤꯍꯣꯝ ꯆꯥꯕꯒꯤ ꯃꯇꯝ ꯑꯣꯏꯔꯦꯅ ꯍꯥꯏꯕꯅꯤꯅ ꯑꯩꯗꯣ ꯌꯥꯎꯕ ꯌꯥ ꯇꯥꯔꯒꯗꯤ ꯌꯥꯎꯅꯤꯡꯉꯦ ꯑꯩꯁꯨ ꯍꯥꯏꯗꯤ ꯑꯗꯨꯃꯥꯏꯅ ꯄꯨꯟꯕ ꯈꯣꯠꯄ ꯇꯧꯕꯁꯦ ꯑꯩꯁꯨ ꯀꯌꯥ ꯌꯥꯎꯒꯟꯗꯕꯅꯤꯅ ꯍꯟꯗꯛꯇꯣ ꯈꯔ ꯌꯥꯎꯒꯦꯅ ꯈꯜꯂꯦ ꯑꯗꯨꯗ ꯃꯑꯋꯣꯡ ꯌꯦꯡꯉꯁꯦ ꯑꯩꯗꯣ ꯐꯔꯛ ꯇꯥꯔꯣꯏꯗ ꯇꯥꯔꯣꯏꯗ ꯑꯣꯏꯇꯥꯥꯔꯒꯗꯤ ꯌꯥꯎꯒꯦ ꯅꯪꯒꯤꯗꯣ ꯑꯗꯨꯒ ꯀꯥꯏ ꯀꯥꯏꯗ ꯆꯠꯇꯧ ꯃꯥꯟꯒꯦ ꯅꯪꯒꯤꯁꯤꯕꯣ
ꯎꯝ ꯑꯩꯁꯦ ꯈꯪꯗꯦ ꯑ ꯑꯩ ꯅꯪꯗꯣ ꯌꯥꯃ ꯌꯥꯎꯍꯟꯅꯤꯡꯉꯦꯕ ꯍꯥꯏꯗꯤ ꯑꯩꯗꯤ ꯏꯃꯥꯟꯅꯕ ꯏꯃꯥꯟꯅꯕꯤ ꯃꯌꯥꯝ ꯄꯨꯟꯗꯣꯏꯅꯦ ꯊꯥꯏꯅꯗꯩ ꯇꯤꯅꯔꯛꯄꯒꯩ ꯑꯩꯈꯣꯏ ꯃꯥꯅꯟ ꯍꯌꯦꯡ ꯀꯦꯖꯤ ꯅꯤꯄꯥꯜꯂ ꯃꯥꯄꯜꯂ ꯇꯥꯕꯝꯖꯨ ꯈꯥꯛꯑ ꯊꯝꯒ꯭ꯔꯝꯅꯦ ꯑꯩꯒꯤꯅꯦꯅ ꯆꯥꯅꯤꯡꯕ ꯍꯥꯏꯇꯥꯔꯦ ꯑꯩꯁꯦ ꯀꯨꯠꯄꯁꯦ ꯌꯥꯝꯅ ꯂꯥꯝꯅ ꯌꯥꯝ ꯌꯥꯝꯗꯤ ꯆꯠꯅꯤꯡꯗ꯭ꯔꯦꯕ ꯍꯥꯏꯗꯤ ꯑꯩꯈꯣꯏꯗꯩ ꯈꯤꯇꯡ ꯎꯝ ꯄꯍꯤꯦ ꯀꯝ ꯆꯗ ꯆꯠꯂ ꯗꯦ ꯃꯤꯅꯤ ꯑ ꯃꯒ ꯃꯤꯅꯤꯠ ꯇꯔꯥꯃꯨꯛꯄꯨꯗꯤ ꯑꯣꯏꯅꯤ ꯂꯝꯕꯤꯗꯣ ꯀꯩꯁꯝ ꯂꯥꯞꯄ ꯅꯠꯇꯦꯕ ꯑꯣ ꯀꯩꯅꯣ ꯇꯧꯔꯒ ꯀꯤꯍꯣꯝ ꯆꯥꯐꯝ ꯑꯃ ꯂꯩꯌꯦꯕ ꯑ ꯆꯤꯡꯗ ꯑꯩꯗꯣ ꯑꯩꯈꯣꯏ ꯃꯌꯥꯝꯗꯣ ꯄꯨꯜꯂꯞ ꯀꯥꯡꯁꯨ ꯈꯤꯇꯪ ꯂꯣꯏꯈꯤꯕꯒꯤ ꯀꯤꯍꯣꯝꯁꯨ ꯑꯗꯨꯝ ꯃꯣꯏꯁꯨ ꯐꯝꯒꯅꯦꯕ ꯃꯤꯒꯤ ꯄꯥꯝꯗ ꯍꯥꯏꯗꯤ ꯆꯥꯅ ꯊꯛꯅꯕꯗꯣ ꯄꯨꯈꯠꯂꯒ ꯑꯩꯈꯣꯏꯗ ꯄꯨꯂꯞ ꯆꯥꯔꯨꯁꯤꯔꯥꯅ ꯑꯗꯨꯃꯥꯏꯅ ꯈꯟꯕ ꯑꯩ ꯀꯩꯁꯨ ꯆꯜꯂꯔꯣꯏꯗ ꯍꯥꯏꯗꯤ ꯃꯇꯝ ꯃꯇꯝ ꯆꯠꯄꯗ ꯅꯨꯡꯉꯥꯏꯕ ꯑꯃ ꯈꯪꯗꯦꯕ ꯑꯗꯨꯅ ꯑꯗꯨꯗ ꯐꯖꯅ ꯑꯗꯨꯝ ꯄꯨꯟꯁꯤꯔꯥꯁꯨ ꯈꯜꯂꯤ ꯈꯪꯗꯦ ꯋꯥꯈꯟꯁꯦ ꯑꯗꯨꯅꯗꯤ ꯐꯗꯧꯗꯤ ꯃꯥꯜꯂꯦ ꯍꯥꯏꯗꯤ ꯀꯩꯒꯤ ꯌꯥꯎꯗꯕꯁꯨ ꯌꯥꯔꯣꯏ ꯀꯩꯒꯤ ꯇꯧꯕ ꯇꯧꯔꯗꯤ ꯅꯪ ꯌꯥꯎꯒꯗꯕꯅꯤ ꯅꯪ ꯌꯥꯎꯗ꯭ꯔꯗꯤ ꯌꯥꯔꯣꯏ ꯑꯩꯗꯤ
ꯀꯩꯅꯣꯁꯦ ꯍꯗꯥꯏꯅ ꯠꯒꯤ ꯄꯨꯟꯕ ꯈꯣꯠꯄ ꯇꯧꯕꯁꯦ ꯀꯩꯅꯣ ꯇꯧꯕꯅꯤꯅ ꯍꯥꯏꯗꯤ ꯅꯨꯡꯉꯥꯏꯕ ꯅꯨꯃꯤꯠꯅꯤꯅ ꯂꯝ ꯆꯠꯄ ꯍꯥꯏꯁꯦ ꯑꯔꯥꯞꯄꯗ ꯆꯠꯄ ꯍꯥꯏꯁꯦ ꯑꯩꯈꯣꯏ ꯃꯐꯝ ꯐꯖꯕꯕꯨꯗꯤ ꯐꯪꯅꯤꯀꯣ ꯑꯗꯣ ꯑ ꯆꯠꯄꯗ ꯃꯇꯝꯅꯦ ꯃꯥꯡꯉꯦꯕ ꯆꯠ ꯆꯠꯄꯗ ꯃꯇꯝ ꯄꯨꯡ ꯑꯅꯤꯃꯨꯛ ꯆ ꯆꯠꯊꯣꯛ ꯆꯠꯁꯤꯟꯗꯕꯣꯠꯇꯗ ꯄꯨꯡ ꯑꯅꯤꯃꯨꯛꯀꯤ ꯃꯌꯥꯗꯨꯅ ꯃꯥꯡꯉꯦꯕ ꯑꯗꯨꯗꯨꯅ ꯄꯥꯝꯃꯨꯒꯤ ꯃꯇꯝꯗꯣ ꯑꯗꯨꯗꯨꯅ ꯑꯅꯛꯄꯗ ꯆꯠꯄꯅꯗꯤ ꯐꯕ ꯑꯗꯣ ꯑꯁ ꯑꯩ ꯑꯔꯥꯞꯄꯗ ꯆꯠꯄꯁꯦ ꯑꯥ ꯀꯒꯥꯔꯤ ꯑꯆꯧꯕꯒꯕꯗ ꯆꯠꯂꯗꯤ ꯅꯨꯡꯉꯥꯏꯑꯕ ꯃꯆꯥꯗ ꯆꯠꯄꯁꯦ ꯈꯪꯗꯦ ꯏꯁꯥꯁꯨ ꯋꯥꯔ ꯇꯣꯛꯏ ꯃꯇꯝꯁꯨ ꯌꯥꯝꯅ ꯋꯥꯏ ꯑꯦꯂꯚꯦꯟꯒꯤꯅꯦꯕ ꯀꯩꯅꯣ ꯀꯔꯤ ꯀꯔꯤ ꯑꯩꯈꯣꯏꯗ ꯂꯩꯔꯝꯕꯗꯣ ꯑꯗꯨꯗꯨꯒꯤ ꯃꯥꯒꯤ ꯂꯩꯔꯝꯕ ꯑꯩꯄꯨ ꯈꯂꯗꯅꯤ ꯍꯧꯦ ꯐ ꯀꯅ ꯇ ꯐꯁꯤꯂ
ꯍꯣꯏ ꯑꯗꯒꯤ ꯃꯇꯝꯁꯨ ꯃꯥꯡꯉꯦ ꯑꯗꯩꯗꯤ ꯆꯥꯅ ꯀꯩꯒꯨꯝꯕ ꯑꯩꯈꯣꯏꯅ ꯆꯥꯕ ꯊꯛꯄꯒꯤꯒꯨꯝꯕ ꯆꯠꯀꯦ ꯍꯥꯏꯇꯥꯥꯔꯒꯗꯤ ꯁꯨꯝ ꯄꯣꯠ ꯆꯩꯩ ꯄꯨꯊꯣꯛ ꯄꯨꯁꯤꯟꯣꯗꯁꯨ ꯌꯥꯝ ꯅꯨꯡꯉꯥꯏꯇꯦ ꯃꯆꯥꯗ ꯆꯠꯄꯁꯦ ꯑꯗꯨꯣ ꯅꯪꯁꯨ ꯒꯥꯔꯤ ꯑꯆꯧꯕꯗꯣ ꯊꯧꯕ ꯍꯩꯔꯗꯤ ꯑꯩꯒꯁꯨ ꯅꯣꯡꯃ ꯆꯠꯂꯨꯕ ꯌꯥꯕꯅꯤ ꯈꯤꯇꯪ ꯂꯥꯞꯅ ꯆꯥꯅ ꯊꯛꯅꯕ ꯈꯔ ꯌꯥꯝ ꯄꯨꯔꯒ ꯂꯥꯞꯅꯗꯤ ꯆꯥꯅꯤꯡꯗꯦꯕ ꯄꯣꯠ ꯆꯩꯩ ꯃꯌꯥꯝꯗꯣ ꯌꯥꯝꯗꯣꯏꯅꯤꯅ ꯑ ꯇꯝꯃꯗꯤ ꯁꯨꯌꯥ ꯌꯥꯗꯦ ꯅꯪ ꯇꯧꯕ ꯒꯥꯔꯤ ꯑꯆꯧꯕꯗꯨꯣ ꯅꯪ ꯇꯝꯃꯗꯤ
ꯊꯣꯡꯖꯅꯤꯡꯉꯤ ꯇꯝꯕꯁꯦ ꯇꯝꯅꯤꯡꯉꯤꯕꯅꯦ ꯑꯗꯣ ꯀꯩꯅꯣ ꯇꯧꯗꯦ ꯃꯇꯝꯁꯦ ꯍꯦꯛꯇ ꯐꯪꯗꯕꯒꯨꯝꯕ ꯑꯗꯒꯤ ꯇꯝꯃꯝꯗꯥꯏꯁꯤꯗꯤ ꯖꯣꯛꯁꯂꯞ ꯊꯒꯨꯝꯕ ꯇꯣ ꯇ꯭ꯔꯩꯅꯣ ꯈꯪꯒꯕꯨ
ꯈꯪꯗꯦ ꯅꯪꯅ ꯇꯝꯃꯨ ꯌꯥꯗ꯭ꯔꯦ ꯅꯠꯇ꯭ꯔꯣ
ꯑꯩꯛ ꯌꯦꯡꯉꯒꯦ ꯃꯑꯣꯡꯗ ꯏꯃꯥꯟꯅꯕ ꯏꯃꯥꯟꯅꯕꯗ ꯇꯧꯔꯒ ꯇꯝꯍꯟꯖꯦ ꯍꯥꯏꯗꯤ ꯇꯝꯕꯤꯗꯕ ꯍꯥꯏꯁꯨ ꯃꯥꯁꯨ ꯊꯕꯂ ꯑꯗꯨꯝ ꯂꯩꯌꯦ ꯇꯝꯕꯝꯗꯤ ꯈꯪꯗꯕ ꯃꯥꯁꯨ ꯏꯃꯥꯟꯅꯕꯗ ꯇꯧꯔ ꯇꯝꯍꯟꯕ ꯅꯠꯇ꯭ꯔꯗꯤ ꯍꯥꯏꯔꯒ ꯃꯣꯏꯁꯨ ꯄꯔꯤꯁꯥ ꯇꯧꯕꯈꯤꯁꯦ ꯃꯣꯏ ꯄꯩꯥꯔ ꯇꯧꯔꯀꯥꯟꯗ ꯃꯊꯪ ꯆꯍꯤ ꯃ
ꯎꯝ ꯍꯣꯏ ꯑꯗꯨꯗꯤ ꯅꯪꯁꯨ ꯄꯣꯊꯥꯖꯔꯣꯏ ꯑꯗꯨ ꯅꯪꯉꯣꯟꯗ ꯑꯗꯨ ꯍꯪꯒꯦꯅ ꯇꯧꯔꯝꯕꯅꯤ ꯐꯔꯦ ꯐꯔꯦ ꯊꯝꯃꯣ ꯊꯝꯃꯣ